ꯍꯜꯂꯣ ꯍꯜꯂꯣ
ꯑ ꯍꯇꯕꯥꯅꯤꯅ
ꯇꯥꯕ꯭ꯔꯣ ꯇꯥꯕ꯭ꯔꯣ ꯇꯥꯏꯌꯦ
ꯀꯩ ꯇꯧꯔꯃꯤꯉ
ꯎꯝ ꯑꯣ ꯐꯔꯗꯤ ꯁꯝꯅꯦ ꯍꯧꯖꯤꯛꯕꯨꯗꯤ ꯀꯁꯨ ꯇꯧꯔ ꯇꯕꯗꯦ
ꯉꯁꯤꯗꯤ ꯊꯕꯛ ꯂꯩꯇ꯭ꯔꯦ
ꯑ ꯑꯥꯏꯗ
ꯍ ꯉꯁꯤ ꯎꯝ ꯑꯃꯒꯅꯒꯦ ꯁꯤ ꯀꯩ ꯏꯖꯥꯡ ꯆꯥ
ꯁꯣꯏꯕꯨꯝꯒ ꯏꯔꯣꯟꯕ ꯁꯥꯏ
ꯑꯣ ꯍꯥꯎ ꯍꯥꯎꯕꯖꯅꯦ
ꯑꯥꯎ ꯃꯣꯏꯗꯤꯌꯦꯦ
ꯑ ꯑꯩꯈꯣꯏ ꯑꯩꯈꯣꯏꯁꯨ ꯁꯣꯏꯕꯨꯝ ꯆꯥꯏꯌꯦ ꯆꯤꯡꯒꯤꯀꯣ ꯆꯤꯡꯗꯒꯤ ꯄꯨꯔꯛꯄ ꯅꯪꯒꯤ ꯀꯁ ꯆꯄ ꯀꯣꯂꯦꯖꯀꯤ ꯀ ꯆꯠ ꯀꯁꯨ
ꯑꯗꯨ ꯆꯠꯇꯦ ꯍꯧꯖꯤꯛꯇꯤ ꯑꯩꯈꯣꯏ ꯀꯣꯂꯦꯖ ꯍꯧꯊꯔꯤꯕ ꯑꯗꯨꯒꯤ
ꯎꯝ ꯎꯝ ꯁꯦꯃꯤꯁꯇꯔ ꯀꯌꯥ
ꯐꯗꯣ
ꯍꯥ ꯑꯣꯦ
ꯁꯇꯔ ꯀꯌꯥ
ꯎꯝ
ꯍꯂꯣ
ꯑꯩꯔꯛ
ꯑꯥꯎ
ꯎꯝ ꯑꯩ ꯊꯔꯗ ꯁꯦꯃꯤꯁꯔ ꯅꯪꯗꯤ
ꯐꯔꯤꯍ
ꯎ ꯑꯩ ꯅꯈꯣꯟ ꯐꯖꯅ ꯆꯖꯦ
ꯑꯣ
ꯅꯪꯗꯤ ꯁꯦꯃꯤꯁꯇꯔ ꯀꯌꯥ ꯀꯥꯔꯒꯦ ꯍꯥꯏꯕ
ꯅꯪꯒꯤꯔ ꯇꯥꯕ꯭ꯔꯥ ꯑꯩꯅ ꯉꯥꯡꯕꯗꯣ
ꯎꯝ ꯇꯥꯗꯦ ꯑꯃꯨꯛꯀ ꯇꯥꯏꯌꯦ ꯑꯃꯨꯛꯀ ꯇꯥꯗꯦ
ꯎꯝ ꯍꯧꯖꯤꯛꯇꯤ ꯈꯔ ꯐꯖꯅ ꯇꯥꯔꯕꯣ
ꯍꯣꯏ ꯇꯥꯔꯦ ꯇꯥꯔꯦ
ꯑꯣꯣ ꯀꯔꯤꯕ ꯅꯪ ꯍꯥꯏꯕꯗꯣ ꯇꯥꯍꯧꯗ꯭ꯔꯦ
ꯅꯪꯒꯤ ꯁꯦꯃꯤꯁꯇꯔ ꯀꯌꯥ ꯀꯥꯔꯒꯦ
ꯑꯣ ꯑꯩ ꯐꯤꯐꯊ ꯁꯦꯃꯤꯁꯔ ꯑꯣꯏꯣꯏ
ꯣ ꯌꯥꯝꯃꯤꯅꯦ
ꯅꯪꯒꯤꯗꯣ ꯐꯥꯔꯁ ꯍꯥꯏꯔꯣ ꯐꯤꯞ ꯍꯥꯏꯔꯣ ꯅꯪꯁꯨ
ꯑꯩ ꯊꯣꯏ ꯍꯥꯏꯕ ꯊꯣꯏ
ꯑꯣ ꯊꯔꯗ ꯑꯣ ꯑꯩꯗꯤꯣ ꯇꯝꯕ꯭ꯔꯣ ꯃꯄꯥꯟꯂꯣꯝꯗ ꯇꯝꯕ꯭ꯔꯣ ꯑꯗꯨ ꯌꯨꯝꯂꯣꯝꯗ ꯇꯝꯕ꯭ꯔꯣ
ꯎ ꯑꯩꯈꯣꯏ ꯌꯨꯝꯂꯣꯝꯗ ꯇꯝꯃꯦ
ꯑ
ꯃꯄꯥꯟꯗꯨ ꯎꯝ ꯆꯠꯀꯗꯕꯗꯣ ꯆꯠꯈꯤꯗꯤ ꯇꯧꯕꯅꯦꯕ ꯎꯝ ꯆꯠꯠꯇ꯭ꯔꯦ ꯍꯥꯏ ꯍꯥꯏ ꯋꯥ
ꯎꯝ
ꯅꯪꯗꯤ
ꯍꯥꯏꯗꯤ ꯃꯄꯥꯟꯂꯣꯝꯗꯣ ꯂꯩꯌꯦ
ꯑꯣ ꯅꯉꯝꯅꯤ ꯀꯣ
ꯁ ꯃꯥꯥꯏꯇꯤꯖ ꯈꯔꯤꯅꯅꯨꯡ ꯃꯥꯥꯏꯕ
ꯎꯝ ꯅꯪ ꯌꯨꯝꯗꯤ ꯑꯗꯨꯝ ꯊꯣꯛꯄ꯭ꯔꯥ ꯃꯔꯛ ꯃꯔꯛꯇ
ꯑ ꯑꯩꯥꯏꯠ ꯍꯇꯦ
ꯑꯣ ꯄꯨꯣꯛꯅꯤꯡꯉꯥꯅꯤꯀꯣ
ꯑ ꯌ ꯊꯣꯛꯇꯕꯁꯨ ꯇꯣꯏꯔꯦꯗ
ꯎꯝ ꯅꯪꯒꯤ ꯀꯅꯥ ꯀꯅꯥꯒ ꯂꯩꯕ꯭ꯔꯥ
ꯍꯧꯖꯤꯛ ꯏꯃꯥꯟꯅꯕꯤꯁꯤꯡꯗꯣ ꯂꯩꯥꯛꯌꯦ
ꯑꯣ ꯑꯗꯨ ꯅꯪ ꯂꯩꯐꯝꯗꯨꯗ ꯁꯥꯗꯕ꯭ꯔꯥ
ꯑꯑꯌꯦ ꯌꯥꯝ
ꯅꯪꯤ ꯄꯅꯥꯀ꯭ꯔ ꯂꯩꯦ ꯏꯕ꯭ꯔꯣ
ꯎꯝ ꯑꯩꯁꯨ ꯑꯩꯈꯣꯏ ꯆꯤꯆꯦꯒ ꯑꯪꯀꯜꯒ ꯀ ꯀꯥꯒ ꯂꯩꯦ
ꯑꯔꯥꯡꯕꯣꯠ ꯅ꯭ꯔꯣ
ꯍꯥꯥ
ꯕꯣꯜ ꯌꯦꯡꯗ꯭ꯔꯣ ꯉꯔꯥ
ꯑꯣ ꯉꯔꯥꯡꯁꯨ ꯌꯦꯡꯒꯦ ꯑꯁ ꯂꯩꯕꯅꯦꯕ ꯑꯗꯨꯒ ꯃꯦꯠꯁ ꯍꯦꯛ ꯍꯧꯕꯒ ꯇꯨꯝꯕ ꯍꯧꯈ꯭ꯔꯦ
ꯑꯁ
ꯎ ꯉꯔꯥꯡꯗꯨ ꯁꯤꯡꯖꯨ ꯀꯩꯀꯥ ꯁꯦꯝꯃꯒ ꯐꯖꯅ ꯌꯦꯡꯉꯒ ꯆꯥꯏꯔ ꯁꯦꯡꯅ ꯇꯧꯕꯅꯦ ꯈꯣꯏꯒꯣ ꯑꯗꯨꯝ ꯆꯝꯈ꯭ꯔ ꯅꯪꯗꯤ ꯂꯦꯡꯕ꯭ꯔ
ꯅꯪ ꯁꯤ ꯇꯨꯡ ꯀꯌꯥꯗ ꯇꯨꯝꯕ ꯍꯥꯞ ꯃꯇꯝ ꯃꯇꯝꯗ ꯇꯨꯝꯕ꯭ꯔꯥ
ꯑꯣ ꯑ ꯎꯝ
ꯁ ꯅꯪ ꯈꯪꯉꯣ ꯃꯥꯂꯒꯣ
ꯅꯪꯗꯤ ꯌꯦꯡꯕ꯭ꯔꯥ ꯑ
ꯑꯩꯅꯪ ꯈꯪ ꯃꯥꯜꯂꯦꯗ
ꯏ ꯈꯪꯑꯣꯏꯅ
ꯅꯪꯅ ꯅꯣꯛꯕꯁꯨ ꯌꯥꯝ ꯃꯥꯟꯅꯩ ꯑꯗꯨꯒ ꯑꯃꯨꯛ ꯀꯣꯟꯁꯨ ꯌꯥꯝ ꯃꯥꯟꯅꯩ ꯑꯩ ꯈꯥꯎꯒꯨꯝ ꯇꯧꯋꯦ ꯅꯪꯁꯦ
ꯎꯝ ꯑꯗꯨ ꯏꯕꯥꯅꯤꯗꯤ ꯉꯁꯤꯅ ꯑꯍꯥꯟꯕꯅꯤꯅ
ꯎ ꯑꯁꯥꯏ ꯑꯩꯅ ꯋꯥꯔꯤ ꯁꯥꯟꯅꯕ ꯃꯤꯁꯨ ꯃꯥꯁꯨ ꯁꯤꯡꯖꯨꯒꯨꯝꯕ ꯆꯥꯔꯒ ꯑꯗꯨꯒ ꯄꯣꯜꯂꯤꯗꯤ ꯇꯧꯋꯦ ꯍꯥꯏꯔꯒ
ꯎ
ꯎ ꯄꯟꯨꯗ
ꯉꯔꯥꯡꯗꯣ ꯕꯣꯜꯗꯣ ꯌꯦꯡꯕꯗꯤ ꯅꯨꯡꯉꯥꯏ ꯍꯥꯏꯀꯣ
ꯅꯪ ꯍꯖꯤꯛꯇ ꯅꯪ ꯍꯖꯤꯛ ꯀꯅꯥꯒ ꯂꯩꯕ꯭ꯔꯣ
ꯑꯩ ꯍꯧꯖꯤꯛ ꯑ ꯆꯤꯆꯦꯒ ꯂꯩꯌꯦ
ꯅꯣꯢꯆꯦꯒ ꯂꯩꯑꯦ
ꯑꯥ ꯅꯣꯛꯀꯅꯨ
ꯑꯁ ꯅꯪꯁꯦ ꯀꯔꯤꯅꯣ ꯑꯩ ꯑꯩ ꯀꯣꯛꯒ ꯂꯣꯏ ꯉꯥꯎꯔꯦ
ꯉꯥꯎꯒꯅꯨ ꯉꯥꯎꯒꯅꯨ
ꯀꯔꯤꯒꯤꯅꯣ ꯃꯤꯗꯤ ꯆꯞ ꯆꯞ ꯃꯥꯟꯅꯩꯁꯨ ꯉꯥꯎꯋꯤꯗ ꯉꯁꯥꯏꯖꯨꯅꯦ ꯅꯨꯄꯤ ꯃꯗꯨ ꯁꯃꯥꯏ ꯍꯥꯏꯕ ꯀꯣ
ꯑꯥ
ꯃꯥꯖꯨ ꯃꯥꯗꯣ ꯉꯔꯥꯡ ꯕꯣꯜ ꯌꯦꯡꯒꯦ ꯇꯧꯔꯒ ꯍꯦꯛ ꯌꯦꯡꯕ ꯍꯧꯕꯗꯒꯤ ꯑꯗꯨꯝ ꯇꯨꯝꯅꯤꯡꯉꯦ ꯍꯥꯏꯕ ꯃꯥꯁꯨ
ꯑꯗꯨꯒ ꯃꯇꯣꯝꯗ ꯌꯦꯡꯕ ꯅꯠꯇꯕ ꯃꯤ ꯑꯇꯣꯞꯄꯒ ꯌꯦꯡꯉꯦ ꯇꯧꯋꯥꯅꯤ ꯁꯤꯡꯖꯨꯒꯨꯝꯕ ꯆꯥꯔꯒ ꯐꯖꯅ ꯌꯦꯡꯒꯦ ꯇꯧꯕꯅꯦ ꯑꯗꯨꯒ ꯍꯥꯞ ꯃꯇꯝꯗ ꯇꯨꯝꯕ ꯀꯥꯈꯠꯈ꯭ꯔꯦ ꯍꯥꯏꯕ
ꯑ
ꯅꯪ ꯁꯨꯖꯃꯥꯏꯅ ꯇꯧꯕ꯭ꯔꯥ
ꯑꯩꯗꯤ ꯎꯝ ꯑꯩꯗꯤ ꯇꯧꯗꯦ ꯑꯗꯣ ꯅꯪꯒ ꯍꯥꯏꯕ ꯅꯨꯄꯤꯗꯨꯒ ꯑꯩꯒ ꯑꯗꯨꯝ ꯃꯥꯟꯅꯩꯌꯦ
ꯍꯣꯏꯅꯦ ꯃꯥꯟꯅꯩꯅꯦ
ꯀꯩꯒꯤꯔꯕꯣ
ꯈꯪꯗꯦ ꯑꯗꯨꯏꯅꯦ ꯑꯩꯅ ꯉꯥꯎꯔꯤꯗꯣ ꯐꯣꯟꯁꯨ ꯈꯣꯟꯁꯨ ꯃꯥꯟꯅꯩꯌꯦ ꯑꯗꯨ ꯍꯥꯏꯗꯤ ꯋꯥ ꯉꯥꯡꯕꯁꯨ ꯃꯥꯗꯣ ꯇꯞ ꯇꯞꯅ ꯉꯥꯡꯉꯤꯕ ꯆꯞꯃꯥꯅꯩꯕ ꯈꯪꯗꯦ ꯅꯣꯛꯄꯁꯨ ꯃꯥꯟꯅꯩꯌꯦ ꯀꯣꯛꯀ ꯉꯥꯎꯋ
ꯎꯝ ꯎꯝ ꯀꯥꯏꯗꯦ ꯌꯥꯝ ꯃꯥꯂꯕꯣꯅꯦ
ꯑꯁꯦꯡꯕꯁꯨ ꯌꯥꯝ ꯃꯥꯜꯂꯦ
ꯅꯆꯤꯟ ꯊꯤꯒꯅꯨ
ꯁꯤ ꯌꯥꯔꯒ
ꯑꯩ ꯊꯥꯖꯕ ꯌꯥꯝ ꯋꯥꯠꯂꯦ ꯅꯪꯕꯨ
ꯀꯃꯥꯏꯅ
ꯅꯪꯗꯨ ꯅꯪꯗꯣ ꯐꯥꯒꯤꯒꯤ ꯍꯥꯏꯕ ꯃꯥꯜꯂꯦ ꯍꯥꯏꯕ
ꯎꯝ ꯅꯠꯇꯦ ꯁꯤꯡꯕꯅꯦ ꯑꯩ ꯍꯦꯛ ꯁꯥꯟꯅꯕ ꯍꯧꯕꯗꯣ ꯑꯩꯗꯣ ꯈꯤꯇꯪ ꯃꯥꯟꯕ ꯃꯥꯟꯕꯒꯨꯝꯂ ꯂꯩꯕ ꯑꯗꯨꯗꯒꯤ ꯅꯪꯅ ꯑꯩꯅ ꯅꯕꯣꯟ ꯌꯦꯡꯕ꯭ꯔꯣ ꯍꯪꯕ ꯀꯥꯟꯗ ꯅꯪꯅ ꯍꯥꯏꯗꯣꯔꯛꯄꯗꯣ ꯆꯞ ꯃꯥꯟꯅꯕꯗꯨꯗ ꯑꯩꯗꯣ ꯅ ꯃꯥꯗꯅ ꯑꯃꯨꯛ ꯈꯟꯕꯩꯗꯣ
ꯅꯝꯕꯔ ꯑꯅꯤ ꯄꯥꯏꯕꯩꯔꯅ ꯈꯟꯕ
ꯅꯪꯅ ꯍꯥꯏꯕ ꯀꯩꯅꯣꯅꯤ ꯄꯤꯗꯣ ꯅꯪꯒ ꯑꯗꯨꯝ ꯋꯥꯔꯤ ꯁꯥꯟꯅꯕ꯭ꯔꯥ
ꯎꯝ
ꯑꯣ
ꯂꯥꯁꯇꯥ ꯅꯡ ꯑꯣꯏꯔꯝꯅꯤꯀꯣ ꯑꯃꯨꯛ
ꯏ ꯅꯠꯇꯦ ꯅꯠꯇꯦꯠꯇꯦ
ꯑ ꯑꯗꯨ ꯅꯣꯛꯄꯥꯁꯨ ꯀꯔꯤꯒꯤꯔꯣ ꯃꯥꯅꯕꯗꯨ ꯑꯁ ꯀꯣꯛꯀꯥ ꯉꯎ ꯏ
ꯀꯔꯤꯒꯤꯅꯣ ꯃꯤ ꯁꯤꯡ ꯁꯦ ꯃꯥꯅꯕ ꯃꯥꯅꯕ ꯌꯥꯝ ꯂꯩ
ꯦꯦ ꯑꯩ ꯑꯁ ꯈꯪꯅꯤꯡꯉꯤꯀꯣ ꯑꯗꯨꯅꯕꯤꯗꯣ
ꯈꯪꯗꯦꯅꯦ
ꯑꯗꯨ
ꯅꯣꯏ ꯎꯝ꯫ ꯐꯔꯤꯁꯨ ꯂꯧꯗꯕ ꯅꯣꯏ ꯗꯨꯀꯥꯟ ꯐꯝꯕ꯭ꯔꯣ꯫
ꯎꯝ ꯈꯪꯗꯦ꯫ ꯃꯥꯗꯤ ꯐꯝꯃꯦ ꯍꯥꯏꯕ꯫
ꯍꯣꯏ꯫ ꯅꯪꯒꯤ ꯂꯣꯠꯄ ꯌꯥꯎ ꯃꯥꯜꯂꯦ
ꯑꯥ ꯅꯪ ꯅꯪꯅ ꯑꯗꯨꯝ ꯅꯣꯛꯍꯟꯕꯒꯤ ꯑꯩ ꯅꯣꯛꯄꯥꯅꯤ
ꯑꯩ ꯌꯥꯝ ꯆꯤꯡꯅꯩꯗꯥ
ꯅꯪꯗꯤ ꯗ꯭ꯔꯃꯥ ꯀꯩꯀꯥ ꯌꯦꯡꯗ꯭ꯔꯣ꯫
ꯀꯗꯤ ꯅꯪꯒ ꯈꯣꯟꯗꯣ ꯌꯥꯝ ꯃꯥꯂꯦ꯫ ꯑꯩ ꯆꯤꯟ ꯆꯨꯔꯤ ꯇꯥꯕ ꯌꯥꯝ ꯃꯥꯜꯂꯦ꯫
ꯅꯪꯀꯣ ꯅꯪ ꯎꯝ꯫
ꯀꯔꯤꯅꯣ ꯅꯪ ꯋꯥ ꯉꯥꯡꯕꯁꯨ ꯑꯩꯉꯣꯟꯗ ꯐ꯭ꯔꯤ ꯌꯥꯝ ꯑꯣꯏ꯫
ꯀꯥꯗꯩ ꯑꯍꯥꯟꯒ ꯑꯣꯢꯔꯦ ꯑꯗꯨꯒ ꯌꯥꯝ ꯐꯤꯗ ꯉꯥꯡꯕꯗꯤ ꯀꯔꯤꯔꯣ꯫
ꯉꯥꯡ ꯉꯥꯡꯒꯅꯨ ꯍꯥꯏꯕ꯭ꯔ ꯑꯗꯨꯗꯤ꯫
ꯅꯠꯇꯦ ꯌꯦꯡꯉꯣ ꯑꯗꯨꯝ ꯌꯦꯠ ꯋꯥꯒꯨꯝꯕ ꯌꯦꯠ꯫ ꯄꯨꯗꯨꯁꯤ ꯌꯥꯝ ꯃꯥꯟꯅꯩꯌꯦ ꯃꯥ ꯁꯨ ꯑꯩꯉꯣꯟꯗ꯫ ꯑꯣ ꯑꯗꯨ ꯑꯗꯨꯗꯤ ꯑꯗꯨꯃꯥꯏꯅ ꯇꯧꯒꯅꯨ ꯍꯥꯏꯔꯛꯑꯣ ꯑꯗꯨꯃꯥꯏꯅ ꯑꯗꯨꯝ꯫ ꯋꯥꯏꯒꯨꯝꯕ ꯌꯦꯠꯄꯁꯨ ꯌꯥꯝ ꯃꯥꯥꯟꯂꯦ꯫
ꯒ꯭ꯌꯥꯟ ꯇꯥꯗ꯭ꯔꯤ꯫
ꯅꯪꯗꯤ ꯀꯩ ꯑ꯫
ꯏꯟꯇ ꯀꯔꯤ ꯁꯥꯡ ꯁꯥꯍꯦꯕ꯫
ꯁꯨꯏꯕꯨꯝ ꯃ ꯆꯥꯌꯦ꯫
ꯁꯣꯢꯕꯨꯝ ꯉꯥꯛꯇ꯫
ꯑ ꯁꯣꯏꯕꯨꯝꯒ ꯑꯅꯤ ꯑ ꯑꯗꯨꯝ꯫ ꯎꯝ꯫ ꯂꯤꯐ ꯑꯃꯀꯣ ꯉꯥ ꯑꯗꯨꯁꯨ ꯊꯝꯃꯦ꯫ ꯑꯩ꯫
ꯅꯪꯀꯣ ꯑꯩꯉꯣꯟꯗ ꯁꯥꯟꯅꯕ ꯑꯃ ꯌꯥꯎꯔꯦꯗ ꯑꯩ꯫ ꯈꯪꯒꯗꯧ ꯃꯥꯂꯦꯗ꯫
ꯀꯔꯤ ꯇꯧꯔꯦ ꯏꯟꯁꯥꯡꯁꯨ ꯃꯥꯟꯅꯔꯕ꯫
ꯍꯣꯏ ꯃꯥꯁꯨ ꯉꯁꯤ ꯁꯣꯢꯕꯨꯝꯒ ꯅꯥꯛꯇꯦꯕ꯫